ꯍꯂꯣ ꯍꯦꯜꯂꯣ ꯑꯣ ꯇꯥꯏꯌꯦ ꯇꯥꯏꯌꯦ ꯑꯣ ꯇꯥꯏꯌꯦ ꯑꯣ ꯎꯝ ꯒꯨꯗ ꯃꯣꯔꯅꯤꯡ ꯒꯨꯗ ꯃꯣꯔꯅꯤꯡ
ꯒꯨꯗ ꯃꯣꯔꯅꯤꯡ ꯒꯨꯗ ꯃꯣꯔꯅꯤꯡ ꯀꯩꯅꯣ ꯍꯧꯒꯠꯄ ꯀꯌꯥꯝ ꯀꯨꯏꯔꯕ
ꯈꯔ ꯀꯨꯏꯔꯦ ꯉꯁꯥꯏ ꯕꯣꯜ ꯌꯦꯡꯂꯣꯢꯕ ꯃꯇꯨꯡꯗ ꯉꯥꯏꯍꯥꯛꯇꯪ ꯄꯣꯊꯥ ꯉꯥꯏꯍꯥꯛꯇꯪ ꯇꯨꯝꯃꯒ ꯍꯥꯏꯇꯥꯔꯦ ꯀꯨꯏ ꯀꯨꯏꯗꯕꯤꯗ ꯄꯨꯡ ꯑꯃ ꯑꯅꯤꯃꯨꯛ ꯇꯨꯝꯁꯤꯜꯂꯒ ꯑꯃꯨꯛ ꯋꯥꯀꯤꯡ ꯆꯠꯂꯨꯔꯦ ꯉꯥꯏꯍꯥꯛꯇꯪ ꯍꯥꯏꯗꯤ ꯍꯛꯆꯥꯡꯁꯦ ꯈꯔ ꯉꯁꯥꯏ ꯐ꯭ꯔꯦꯁ
ꯌꯦꯁꯅꯕ ꯕꯣꯜꯁꯨ ꯌꯦꯡꯉꯒ ꯑꯃꯨꯛ ꯉꯟꯅ ꯍꯧꯒꯠꯂꯤ ꯨꯇꯨꯝꯁꯤꯠꯄꯨ ꯐꯥꯕ꯭ꯔꯅꯦ
ꯇꯨꯝꯁꯤꯠ ꯐꯥꯗꯦ ꯇꯨꯝꯁꯤꯠ ꯐꯥꯗꯦ ꯉꯁꯥꯏꯒꯤ ꯁꯨꯝ ꯍꯩꯅꯈꯤꯕꯗꯣ ꯃꯥꯒꯤ ꯃꯇꯝ ꯑꯃ ꯂꯩꯕꯅꯤ ꯃꯇꯝꯗꯣ ꯍꯧꯒꯠꯂꯤꯑꯕ ꯑꯗꯨꯝ
ꯑꯥ ꯍꯣꯏꯗ ꯑꯗꯨꯅꯕꯨꯗꯤ ꯐꯩ ꯍꯥꯏꯗꯤ ꯔꯨꯇꯤꯟ ꯀꯥꯏꯍꯟꯗꯕꯀꯣ ꯋꯥꯛꯀꯤꯡ ꯆꯠꯄ ꯈꯣꯠꯄ ꯅꯪ ꯑꯗꯨꯝ ꯅꯨꯡꯇꯤ ꯅꯪ ꯅꯨꯡꯇꯤꯁꯨ ꯑꯗꯨꯝ ꯋꯥꯛꯀꯤꯡ ꯆꯠꯇꯥꯏ
ꯑꯗꯨ ꯆꯥꯠꯂꯦ ꯑꯗꯨꯒꯤ ꯉꯁꯥꯏꯒꯤ ꯃꯥꯒꯤ ꯃꯇꯝꯗꯣ ꯌꯥꯗꯕꯅꯤ ꯍꯦꯛꯇ ꯂꯥꯛꯑꯦꯕ
ꯋꯥꯛꯀꯤꯡ ꯀꯠꯈꯠꯂꯛꯏꯁꯤꯅ ꯅꯪ ꯀꯌꯥꯝ ꯐꯅꯥꯌꯥꯝꯗꯤ ꯀꯨꯢꯈꯠꯂꯛ ꯑꯗꯥꯏ ꯅꯪ ꯆꯠꯂꯤꯁꯦ
ꯀꯨꯏꯔꯦ ꯀꯨꯏꯔꯦ ꯀꯨꯏꯔꯦ ꯁꯨꯝ ꯊꯥ ꯍꯟꯗꯛꯀꯤ ꯁꯨꯡꯛꯩ ꯂꯦꯞꯄꯛꯇ꯭ꯔꯤꯁꯤꯗꯤ ꯊꯥ ꯃꯔꯤꯃꯨꯛ ꯐꯥꯖꯤꯜꯂꯦ
ꯎꯝ
ꯃꯥꯡꯗ ꯑꯃꯨꯛ ꯂꯦꯞꯄꯨꯕ ꯍꯥꯏꯗꯤ ꯉꯁꯥꯏꯒꯤ ꯂꯩꯗꯅ ꯀꯩ ꯍꯥꯏꯅꯤ ꯅꯣꯡ ꯏꯁꯤꯡꯁꯤꯅ ꯌꯥꯗꯕꯅꯤ ꯍꯥꯏꯇꯥꯔꯦ
ꯍꯣꯏ ꯍꯣꯏ ꯅꯣꯡꯁꯨꯨ ꯊꯥ ꯃꯇꯝꯁꯨ ꯑꯣꯏꯕꯅꯤ ꯅꯠꯇ꯭ꯔꯥ
ꯅꯣꯡꯖꯨ ꯊꯥ ꯃꯇꯝ ꯑꯣꯏꯕꯅꯤꯅ ꯍꯧꯖꯤꯛꯇꯤ ꯅꯣꯡ ꯐꯤꯕꯝ ꯌꯦꯡꯉꯒ ꯉꯥꯟꯇ ꯆꯠꯍꯧꯕ
ꯎꯝ ꯑꯗꯨꯒ ꯅꯨꯃꯤꯗꯥꯡꯅ ꯀꯩꯅꯣ ꯇꯧꯔꯣ ꯍꯥꯏꯁꯦ ꯅꯨꯃꯤꯗꯥꯡ ꯋꯥꯏꯔꯝꯗ ꯂꯝꯖꯦꯟ ꯆꯦꯟꯕꯤꯗꯨꯗꯤ ꯇꯧꯔꯤꯕ꯭ꯔꯣ ꯅꯪꯒꯤ
ꯑꯥ ꯆꯦꯜꯂꯤ ꯆꯦꯜꯂꯤ ꯅꯨꯃꯤꯗꯥꯡ ꯋꯥꯏꯔꯝꯗꯤ ꯑꯗꯨꯝ ꯉꯁꯥꯏꯒꯤ ꯂꯝꯖꯦꯜ ꯑꯃ ꯁꯤꯗ ꯊꯣꯛꯍꯧꯗ꯭ꯔꯗꯤ ꯑꯍꯤꯡ ꯑꯃꯨꯛ ꯇꯨꯝꯕ ꯌꯥꯔꯣꯏꯗꯨꯢꯅꯦ ꯑꯃꯨꯛ ꯍꯛꯆꯥꯡꯁꯦ ꯑꯃꯨꯛ
ꯍꯣꯏ ꯍꯣꯏ ꯑꯗꯨꯗꯒꯤ ꯆꯥꯕ ꯊꯛꯄꯁꯨ ꯈꯤꯡ ꯅꯨꯡꯉꯥꯏꯅ
ꯃꯥꯥꯟꯅꯦ ꯆꯥꯕ ꯊꯛꯄꯁꯨ ꯅꯨꯡꯉꯥꯏꯌꯦ ꯑꯁ ꯀꯥꯏꯗꯩ
ꯀꯩꯅꯣꯁꯨ ꯀꯔꯤ ꯂꯥꯏꯔꯤꯛꯁꯨ ꯑꯗꯨꯝ ꯑꯩꯈꯣꯏ ꯇꯣꯂꯛ ꯃꯇꯝꯗ ꯉꯍꯥꯛꯇꯪ ꯅꯨꯡꯊꯤꯟꯒꯤꯀꯣ ꯁꯤꯒꯨꯝꯕ ꯈꯔ ꯌꯦꯡꯉꯒ ꯑꯌꯨꯛꯀ ꯅꯨꯃꯤꯗꯥꯡ ꯋꯥꯏꯔꯝꯁꯤ ꯁꯤꯒꯁꯤꯗꯤ ꯑꯦꯛꯁꯔꯁꯥꯏꯖꯇ ꯈꯤꯇꯪ ꯀꯣ
ꯑꯥ ꯃꯥꯏ ꯑꯣꯟꯖꯤꯟꯕ ꯃꯥꯅꯦ ꯃꯥꯅꯦ ꯃꯥꯅꯦ
ꯇꯧꯖꯤꯟꯕꯗ ꯐꯩ
ꯑꯗꯨꯅꯦ ꯑꯗꯨ ꯇꯧꯁꯤꯜꯂꯤꯌꯦ ꯂꯦꯞꯇꯕꯤꯗ ꯕ꯭ꯔꯣꯁꯨ ꯇꯧꯔꯤꯕ ꯅꯠꯇ꯭ꯔꯣ ꯑꯩꯗꯤ ꯆꯦꯟꯕꯁꯦ ꯀꯤꯂꯣꯃꯤꯇ ꯍꯇꯔ ꯉꯁꯥꯏꯒꯤ ꯅꯤꯄꯥꯟꯒꯨꯝꯕ ꯑꯩꯅ ꯆꯦꯜꯂꯤꯁꯦ ꯌꯥꯝ ꯀꯟꯅ ꯁꯦꯝꯕ ꯅꯠꯇꯦ ꯇꯞ ꯇꯞꯅ ꯑꯩꯈꯣꯏꯒꯤ ꯑꯥ ꯅꯣꯡꯃꯒꯤ ꯑꯥ ꯏꯁꯇꯃꯤꯅꯥ ꯇꯥꯟꯕꯩ ꯈꯨꯨꯁꯤꯟꯗꯣ
ꯏꯁꯇꯤꯝꯃꯤꯅ ꯍꯣꯏ ꯑꯗꯨ ꯌꯥꯏ ꯑꯗꯨ ꯌꯥꯏ
ꯑꯗꯨꯃꯥꯏꯅ ꯆꯦꯜꯂꯤ ꯕ꯭ꯔꯣꯒꯤꯗꯤ
ꯑꯩ ꯑꯩ ꯑꯩꯅ ꯑꯃꯨꯛ ꯋꯥꯛꯀꯤꯡꯗꯨ ꯆꯦꯟꯗꯤ ꯆꯠꯂꯝꯃꯦ ꯑꯩꯁꯨ
ꯎꯝ
ꯑꯗꯨ ꯀꯩꯅꯣ ꯇꯣꯛꯑꯕ ꯑꯩꯅ ꯐꯨꯠꯕꯣꯜ ꯑꯣꯏꯅ ꯁꯥꯟꯅꯔꯒ ꯏꯃꯥꯟꯅꯕꯈꯩꯀꯣ
ꯑꯣ
ꯑꯩꯈꯣꯏ ꯑꯅꯛꯄꯗ ꯇꯥ꯭ꯔꯞ ꯑꯃ ꯂꯩꯌꯦꯕ
ꯑꯥ
ꯑꯗꯨꯗ ꯀꯩꯅꯣꯒꯤ ꯊꯥ ꯑꯃꯒꯤ ꯕꯨꯛ ꯇꯧꯁꯤꯜꯂꯦꯑꯦ ꯕꯨꯛꯇ
ꯑ ꯌꯥꯏꯌꯦ ꯌꯥꯏ ꯑꯗꯨ ꯌꯥꯏ ꯑꯗꯨ
ꯍꯥꯏꯗꯤ ꯑꯗꯨꯒ ꯅꯨꯡꯇꯤꯒꯤ ꯀꯥꯎ ꯀꯥꯎꯕ ꯑꯗꯨꯝ ꯍꯥꯏꯗꯤ ꯑꯩꯈꯣꯏꯅ ꯕꯨꯛꯇꯨ ꯇꯧꯁꯤꯜꯂ ꯂꯩꯔꯒ ꯃꯤꯕꯨꯗꯤ ꯑꯗꯨꯝ ꯄꯪꯁꯤꯟ ꯁꯤꯟꯗꯣꯏꯅꯦꯕꯀꯣ
ꯑꯥ ꯌꯥꯏ ꯀꯥꯎꯁꯤꯏꯌꯦ ꯄꯨꯔ ꯔꯦꯗꯤꯅꯤꯅꯦ ꯃꯗꯨꯃꯗꯤ ꯄꯥꯝꯖꯈ꯭ꯔꯥꯕ
ꯅꯪ ꯅꯍꯥꯟ ꯕꯨꯠ ꯐꯖꯕ ꯑꯃꯁꯨ ꯂꯩꯕꯩ ꯊꯥꯒꯠꯂꯛꯈꯤꯕꯒꯤ ꯑꯃ ꯇꯧꯕ
ꯍꯟꯗꯛꯀꯤ ꯑꯩꯒꯤ ꯅꯥꯏꯀꯤꯒꯤ ꯑꯃ ꯂꯩꯕꯗꯣ
ꯍꯣꯏ ꯍꯣꯏ
ꯎꯝ ꯀꯩꯅꯣꯒꯤꯅꯤ ꯋꯥꯔꯜ ꯀꯞꯀꯤ ꯃꯣꯏꯒꯤ ꯀꯩꯅꯣ ꯇꯧꯕ ꯑꯣꯐꯔ ꯊꯥꯔꯛꯄ ꯑꯗꯨꯗ ꯑꯩꯅ ꯆꯠ ꯂꯩꯍꯧꯕ
ꯀꯥꯏ ꯏꯝꯐꯥ ꯏꯝꯐꯥ ꯏꯝꯐꯥꯜꯗ ꯂꯩꯔꯤꯔ ꯀꯩꯅꯣ
ꯏꯝꯐꯥꯜꯗꯒꯤ ꯂꯩꯔꯨꯕꯅꯦ ꯀꯩꯅꯣ ꯗꯨꯀꯥꯟꯗꯒꯤ ꯃꯣꯏ ꯁꯣꯔꯨꯝ ꯂꯩꯌꯦꯅ ꯅꯥꯢꯀꯤꯒꯤ
ꯀꯩꯅꯣ ꯇꯧꯔꯗꯤ ꯀꯌꯥꯔꯛꯇꯤ ꯀꯥꯎꯈ꯭ꯔꯕ ꯑꯗꯨ ꯇꯣꯡꯉꯒ
ꯑꯗꯨ ꯇꯣꯡꯉꯒ ꯉꯁꯥꯏꯒꯤ ꯑꯅꯤꯔꯛꯇꯩ ꯍꯦꯟ ꯀꯥꯎꯗꯦ ꯃꯗꯨ ꯄꯣꯠꯇꯣ ꯉꯁꯥꯏꯒꯤ ꯒ꯭ꯔꯥꯎꯟꯗꯣ ꯑꯩꯈꯣꯏ ꯂꯝꯄꯥꯛꯇꯨꯗꯗꯤ ꯉꯁꯥꯏ ꯂꯝꯄꯥꯛꯇꯣ ꯐꯖꯅ ꯁꯦꯝꯖꯤꯟꯗꯃꯤꯅ ꯀꯣ ꯑꯗꯨ ꯕꯨꯠꯇꯨ ꯂꯣꯏꯈꯤꯗ꯭ꯔꯅ ꯑꯩꯅ ꯑꯗꯨꯅꯦ ꯑꯗꯨꯅꯤ ꯑꯗꯨꯒꯤ
ꯑꯗꯨ ꯇꯞꯇ ꯂꯥꯛꯑꯣ ꯑꯩꯈꯣꯏ ꯁꯤ ꯃꯅꯤꯡꯒꯤ ꯇꯞꯇꯣ ꯑꯩꯈꯣꯏ ꯑꯃ ꯅꯪ ꯅꯃꯥꯡ ꯑꯃꯨꯛꯇꯪ ꯂꯥꯛꯈ꯭ꯔꯗꯥꯏ ꯎꯝ ꯑꯗꯨꯏ ꯗꯞꯇꯨ ꯍꯧꯖꯤꯛ ꯈꯔ ꯁꯦꯝꯒꯠꯂꯦꯕ ꯍꯥꯏꯗꯤ ꯅꯍꯥꯟ ꯃꯃꯥꯡꯗ ꯅꯪ ꯂꯥꯛ ꯃꯇꯝꯗꯗꯤ ꯃꯣꯏ ꯇ꯭ꯔꯞꯀꯤ ꯅꯥꯄꯤꯗꯨꯣ ꯈꯤꯇꯪ ꯀ꯭ꯋꯥꯂꯤꯇꯤꯗꯨ ꯏꯣ ꯃꯟꯗ ꯍꯧꯔꯦꯗꯅ ꯑꯥ ꯅꯍꯥꯟ ꯅꯧꯅ ꯃꯣꯏ ꯔꯤꯅꯣꯚꯦꯠ ꯇꯧꯕꯏ ꯐ ꯅꯧꯅ ꯄꯨꯂꯞ ꯁꯤꯜꯂꯦꯕ ꯑꯗꯨꯅ ꯈꯔꯁꯨ ꯑꯗꯨꯅ ꯁꯥꯟꯅꯕ ꯅꯨꯡꯉꯥꯏꯔꯦꯕ ꯑꯗꯨꯅꯀꯣ ꯅꯪ ꯑꯗꯨꯝ ꯃꯤ ꯅꯣꯏ ꯅꯅꯥꯎ ꯄꯥꯁꯤꯡ ꯄꯨꯔ ꯂꯥꯛꯀꯦꯁꯨ ꯑꯗꯨꯝ ꯂꯥꯛꯑꯣ ꯑꯗꯨꯀꯣ ꯎꯝ ꯑꯗꯨꯏ ꯆꯞ ꯆꯥꯔꯦ ꯅꯪ ꯑꯍꯨꯝ ꯄꯨꯔꯛꯑ ꯑꯈꯣꯏꯗꯤ ꯑꯗꯨꯝ ꯕꯥꯕꯔꯤ ꯇꯔꯠꯃꯨꯛꯇꯤ ꯂꯩꯌꯦꯕꯀꯣ ꯅꯪꯅ ꯑꯍꯨꯝ ꯑꯃꯒ ꯄꯨꯛꯑꯗꯤ ꯑꯩꯈꯣꯏ ꯃꯉꯥꯡꯗꯝ ꯈꯥꯏꯗꯣꯛꯑ
ꯑꯁ ꯑꯩ ꯆꯞ ꯆꯥ ꯆꯞ ꯆꯥꯔꯦ ꯑꯩ ꯕꯣꯟ ꯌꯥꯝ ꯄꯥꯝꯕ ꯏꯅꯥꯎꯄꯥꯥꯎ ꯑꯍꯨꯝ ꯂꯩꯔꯤꯌꯦ ꯑꯗꯣ ꯃꯣꯏ ꯑꯅꯤꯗꯤ ꯄꯨꯔꯛꯑꯒꯦ ꯑꯃꯗꯤ ꯊꯕꯛ ꯆꯤꯟꯕ ꯌꯥꯏ
ꯑꯣ ꯑꯣ ꯅꯣꯏ ꯀꯩꯅꯣꯝꯃ ꯂꯩꯈꯤꯕꯗꯨꯗꯤ ꯁꯪꯉꯗꯤ ꯑꯗꯨ ꯌꯥꯎꯍꯥꯟ ꯂꯛꯑꯣꯅꯦ ꯈꯔ ꯍꯩꯕꯅꯤꯅꯦ ꯅꯁꯤꯟ
ꯑꯗꯨ ꯑꯥ ꯑꯗꯨꯗꯣ ꯑꯣ ꯏꯃꯥꯅꯦ ꯃꯥꯅꯦ ꯃꯥꯁꯨ ꯑ ꯌꯥꯎꯍꯜꯂꯛꯀ‌ꯦ ꯌꯥꯎꯍꯜꯂꯛꯀ‌ꯦ ꯃꯥ ꯌꯥꯎꯍꯜꯂꯛꯀ‌ꯦ ꯃꯥ ꯌꯥꯎꯍꯜꯂꯛꯀ‌ꯦ ꯃꯥ ꯄ ꯑꯁ ꯕ‌ꯣꯟ ꯄ ꯄꯥꯝꯕꯅꯦ ꯃꯥꯅꯤ ꯎꯝ ꯑꯔꯣꯏꯕꯤꯅꯤ ꯃꯥꯅ ꯄꯥꯝꯃꯤ ꯕꯣꯜꯁꯦ
ꯂꯥꯛꯑꯣ ꯅꯣꯏ ꯕꯨꯠꯇꯨ ꯕꯨꯨꯠꯇꯨ ꯍꯥꯥ ꯇꯞꯇ ꯅꯨꯡꯉꯥꯏꯅ ꯑꯝꯇꯪ ꯁꯥꯟꯅ ꯊꯣꯛꯑꯣꯕ ꯇꯞꯇ ꯅꯠꯇꯕ ꯑꯩꯈꯣꯏ ꯁꯤꯒꯤ ꯂꯣꯀꯦꯜ ꯒ꯭ꯔꯥꯎꯟꯗꯨꯗ ꯁꯥꯟꯅꯕꯗꯨꯗꯤ ꯑꯗꯨꯝ ꯍꯣꯏ ꯑꯗꯨꯗꯕꯨꯗꯤ ꯆꯥꯎꯔꯛꯏꯅꯦ ꯑꯩꯈꯣꯏꯁꯨ ꯍꯥꯏ ꯌꯥꯔꯦ ꯅꯠꯇ꯭ꯔ ꯅꯍꯋꯥꯏꯗꯨꯗ ꯕꯨꯠꯐꯥꯎ ꯇꯣꯡꯄ‌ꯣꯟꯇ‌ꯦ ꯅꯠꯇ꯭ꯔ ꯁꯥꯟꯅꯔꯛꯏꯁꯦ
ꯃꯥꯅ‌ꯦ ꯎꯝ
ꯅꯣꯕꯥꯞ ꯀꯥꯎꯔꯛꯏꯕꯅꯦꯕ
ꯃꯥꯅꯦ ꯃꯥꯅꯦ
ꯅꯣꯕꯥꯞꯅ ꯕꯣꯜ ꯑꯣꯏꯔ ꯀꯥꯎꯔꯛꯏꯅꯤꯅꯀꯣ
ꯑꯗꯣ ꯃꯥꯅꯦ ꯀꯧꯔꯛꯑꯦ ꯑꯁ ꯅꯣꯕꯥꯞ ꯇꯤ ꯑꯔꯣꯏꯕꯤꯅꯤ ꯀꯩꯅꯣ ꯉꯁꯥꯏꯒꯤ ꯉꯍꯥꯟꯋꯥꯏꯗꯤ ꯕꯣꯜ ꯂꯩꯕꯁꯨ ꯉꯝꯗꯦꯗꯣ ꯑꯗꯒꯤꯗꯤ ꯑꯩꯈꯣꯏ ꯑꯩꯈꯣꯏ ꯃꯁꯦꯟ ꯈꯥꯏꯒꯠꯅꯔꯒ ꯂꯩꯕ ꯈꯣꯠꯄꯒꯤ ꯍꯥꯏꯕꯒꯤ ꯑꯥꯏꯗꯤꯌꯥꯗꯨꯁꯨ ꯂꯩꯇꯦꯕ ꯑꯗꯒꯤꯗꯤ ꯏꯃꯥ ꯏꯄꯥ ꯐꯪꯉꯤ ꯑ ꯀꯣꯆꯤꯡ ꯆꯠꯂꯨꯒ ꯑꯗꯒꯤꯗꯤ ꯂꯥꯏꯔꯤꯛ ꯄꯥꯎꯒ ꯑꯗꯨꯝ ꯇꯧꯔ ꯂꯩꯔꯦ ꯑꯗꯩꯗꯤ ꯍꯨꯔꯥꯟ ꯍꯨꯔꯥꯟ ꯅꯥꯎꯔꯤ ꯀꯥꯞꯄ ꯈꯔ ꯆꯠ
ꯍꯣꯏꯅꯦ
ꯇꯧꯔꯤꯉꯩꯗ ꯑꯗꯨꯝ ꯉꯁꯥꯏꯒꯤ ꯐꯪꯉꯛꯇꯦ ꯕꯣꯜ ꯀꯥꯎꯕꯁꯦ ꯐꯖꯅ ꯑꯗꯨꯝ
ꯍ‌ꯣ ꯃꯥꯅ‌ꯦ ꯕ‌ꯣꯜ ꯅ‌ꯣꯕꯥꯞ ꯇꯥꯏꯅꯔꯛꯄꯅꯦ ꯑꯗꯨꯅ ꯑꯩꯈꯣꯏꯁꯨ ꯀꯩꯅꯣꯁꯨ ꯇꯧꯕꯤ ꯇꯧꯔꯛꯑꯦ ꯅꯪꯁꯨ ꯅꯣꯏꯁꯨ ꯇꯧꯔꯛꯑꯝꯗꯧꯗꯤ ꯃꯥꯜꯂꯦ ꯃꯣꯖꯥꯅ ꯇꯥꯁꯤꯜꯂꯒ ꯕꯣꯜ ꯁꯦꯝꯃꯒ ꯇꯧꯕꯤꯗꯣ
ꯑ ꯃꯩ ꯑꯗꯨꯗꯤ ꯃꯩꯅꯤꯍꯦ ꯑꯗꯨꯗꯤ ꯄ꯭ꯔ‌ꯣꯅꯤꯍꯦ ꯑꯗꯨꯗꯤ ꯎꯝ ꯑꯩꯁꯨ ꯅꯨꯡꯉꯥꯏ ꯅꯨꯡꯉꯥꯏꯕꯅꯦ ꯑꯩꯈꯣꯏꯒꯤ ꯃ‌ꯣꯖꯥꯅ ꯇꯧꯁꯤꯜꯂꯒ ꯃꯅꯨꯡꯗ ꯀꯩꯅꯣ ꯍꯥꯞꯄꯤ ꯑꯗꯨꯁꯨ ꯀꯔꯤꯕ ꯃꯅꯨꯡꯗ ꯑꯩꯈꯣꯏꯒꯤ ꯀꯩꯅꯣ ꯍꯥꯞꯄꯗꯣ ꯈꯪꯕ꯭ꯔꯥ ꯑꯩꯈꯣꯏꯒꯤ ꯑ ꯀꯔꯤꯕ ꯑ ꯐꯧꯒꯤ ꯆꯦꯡ ꯆꯦꯡ ꯋꯥꯏ ꯋꯥꯏ ꯋꯥꯏ ꯍꯥꯏꯕꯗꯣ ꯑꯥ ꯑ ꯋꯥꯏ ꯍꯥꯞꯄꯒ ꯀꯩꯅꯣ ꯇꯧꯔꯒ ꯑ ꯑꯁ ꯑꯗꯨꯝ ꯅꯨꯡꯉꯥꯏꯇ꯭ꯔꯣ ꯃꯈꯣꯡꯒ ꯊꯣꯛꯄꯅꯦ ꯍꯥꯏꯕ ꯎꯝ
ꯑꯗꯨꯒꯤ ꯀꯩꯅꯣꯗꯨꯗꯤ ꯍꯥ ꯑꯗꯨꯗꯅꯤ ꯑꯗꯨꯗꯩ ꯍꯧꯔꯛꯏꯅꯤ ꯀꯩꯅꯣꯅꯤ ꯅꯠꯇ꯭ꯔꯥ
ꯑꯗꯨꯅꯦ ꯑꯗꯨꯗꯩ ꯍꯧꯔꯛꯏꯅꯤ ꯀꯩꯅꯣ ꯑꯗꯨꯗꯩ ꯍꯧꯔꯛꯏꯅꯤ ꯀꯩꯅꯣ ꯑꯁ ꯑꯗꯨꯗꯤ ꯃꯤ ꯑꯩꯈꯣꯏ ꯐꯥꯔ꯭ꯁꯅꯦꯍ‌ꯦ
ꯑꯗꯨꯅ ꯑꯁ ꯍꯧꯖꯤꯛꯇꯤ ꯕꯨꯠꯀꯥ ꯇꯣꯡꯉꯒ ꯀꯥꯎꯕꯒꯤ ꯀꯩꯅꯣꯁꯦ ꯏꯁꯨ ꯃꯈꯜ ꯑꯃꯅꯦꯕ ꯅꯠꯇ꯭ꯔꯥ ꯕꯨꯠꯀꯥꯁꯦ ꯑꯍꯟꯕ ꯇꯣꯡꯊꯔꯛꯒ
ꯕꯨꯠꯀꯥ ꯑꯍꯟꯕ ꯇꯣꯡꯉꯒ ꯀꯥꯎꯕꯒꯤ ꯅꯨꯡꯉꯥꯏꯕꯁꯤꯁꯨ ꯑꯦꯛꯁꯄꯤꯔꯦꯟꯁ ꯑꯃꯅꯤ
ꯇꯧꯁꯤ ꯂꯥꯎ ꯇꯧꯁꯤ ꯂꯥꯎ ꯀꯥꯎꯁꯤ ꯂꯥꯎ ꯎꯝ ꯑꯩꯈꯣꯏ ꯃꯇꯝꯗꯣ ꯀꯩꯅꯣꯗꯅꯤꯀꯣ ꯑꯥ ꯅꯨꯃꯤꯗꯥꯡ ꯋꯥꯏꯔꯝ ꯄꯨꯡ ꯑꯩꯈꯣꯏꯗꯨ ꯄꯨꯡ ꯃꯉꯥꯗꯩꯅ ꯇꯔꯦꯠ ꯐꯥꯎꯅꯤꯕ ꯑꯩꯈꯣꯏ ꯕꯨꯛ ꯇꯧꯔꯤꯗꯣ ꯑꯗꯨꯝ ꯑꯩꯈꯣꯏ ꯀꯩꯁꯨ ꯂꯥꯞꯅꯗꯕꯅꯤꯅ ꯅꯪ ꯍꯟꯕ ꯀꯩꯁꯨ ꯊꯦꯡꯉꯣꯏꯅ ꯑꯗꯨꯏꯗꯤ
ꯊꯦꯡꯉ‌ꯣꯏ ꯊꯦꯡꯉ‌ꯣꯏ ꯑꯩ ꯖꯨ ꯗꯥꯏꯔꯦ ꯑꯗꯨꯗꯤ ꯌꯥꯏꯌꯦ ꯅꯣꯏꯗ ꯑꯗꯨꯝ ꯂꯩꯔꯁꯨ ꯌꯥꯏ ꯅꯣꯏꯗ ꯑꯗꯨꯝ ꯕ꯭ꯔꯣ ꯅ‌ꯣꯏꯗꯨꯝ ꯂꯩꯔꯁꯨ ꯌꯥꯏ ꯀꯩꯁꯨ ꯀꯥꯏꯗꯦ ꯀꯩꯁꯨ ꯀꯥꯏꯗꯦ ꯑ ꯌꯥꯏ ꯌꯥꯏ ꯌꯥꯏ ꯅꯣꯡꯉꯥꯜꯂ ꯆꯠꯈ꯭ꯔꯁꯨ ꯌꯥꯏ ꯅꯣꯡꯉꯥꯜꯂ ꯆꯠꯈ꯭ꯔꯁꯨ ꯌꯥꯏ ꯍꯞꯇꯥ ꯑ ꯑꯃꯗ ꯑꯃꯨꯛꯇꯪ ꯀꯥꯎꯕꯨ ꯉꯁꯥꯏꯒꯤ
ꯑꯗꯥꯥꯡꯗ ꯑꯃꯨꯛꯇꯪ ꯀꯥꯎꯋꯦꯅ ꯃꯥꯅꯤ ꯑꯗꯨꯏꯗꯤ ꯀꯩꯅꯣꯁꯨ ꯄꯨꯟꯅ ꯆꯥꯛ ꯆꯥꯛ ꯅꯨꯡ ꯄꯨꯟ ꯖꯥꯔꯤꯗꯁꯨ ꯀꯨꯏꯔꯦꯕ ꯍꯣꯁꯇꯦꯜ ꯂꯩꯃꯤꯟꯅꯩ ꯃꯇꯝꯗꯩ ꯇꯣꯂꯛꯄꯗꯩ ꯅꯠꯇ꯭ꯔꯥ
ꯃꯥꯅꯦ
ꯊꯕꯛ ꯗꯕꯛ ꯒ ꯆꯤꯟꯅꯒꯤꯕꯩꯅꯤ
ꯃꯥꯅꯦ ꯃꯥꯅꯦ ꯕ꯭ꯔꯣꯁꯨ ꯕꯣꯒꯤ ꯊꯕꯛꯁꯤ ꯆꯤꯡꯈ꯭ꯔꯦ ꯑꯩꯁꯨ ꯑꯩꯒꯤ ꯊꯕꯛ ꯆꯤꯡꯈ꯭ꯔꯦ ꯏꯁꯥꯒꯤ ꯑꯗꯨꯅ ꯑꯩ ꯄꯨꯡ ꯑꯗꯨꯅ‌ꯦ ꯑꯩꯖꯨ ꯄꯨꯡ ꯈꯜꯂꯝꯃꯤꯅ‌ꯦ ꯄꯨꯡ ꯀꯌꯥ ꯑꯣꯏꯖꯥꯠꯅ‌ꯣ ꯑꯩ ꯀꯥꯎꯗꯣꯏꯗꯨꯕꯣꯅ ꯉꯁꯥꯏꯒꯤ ꯑꯩꯗꯤ ꯄꯨꯡ ꯃꯔꯤꯗ ꯉꯁꯥꯏ ꯊꯕꯛ ꯂꯣꯏꯌꯦꯕ
ꯑꯣꯀꯦ ꯑꯣꯀꯦ
ꯑꯗꯨꯗꯩꯅꯦꯕ ꯑꯩꯅ ꯑꯃꯨꯛ ꯒꯥꯔꯤꯁꯦ ꯄꯥꯏ ꯊꯧꯔꯛꯇꯣꯏꯁꯦ ꯃꯨꯛ
ꯍꯣꯏ ꯍꯣꯏ ꯍꯣꯏ ꯌꯥꯏ ꯌꯥꯏ ꯑꯗꯨꯝ ꯇꯝ ꯇꯞꯅ ꯂꯥꯛꯑꯣ ꯌꯥꯅꯤ ꯅꯈꯣꯏ ꯑꯗꯨꯝ ꯍꯥꯏꯗꯤ ꯄꯨꯡ ꯑꯅꯤꯅꯀꯣ ꯄꯨꯡ ꯑꯅꯤ ꯕꯨꯛ ꯇꯧꯕꯅꯤꯅ ꯃꯇꯝꯗꯣ ꯑꯗꯨꯝ ꯍꯥꯏꯗꯤ ꯄꯨꯡ ꯑꯃ ꯀꯥꯎꯕꯗ ꯀꯥꯐꯤ ꯇꯥꯕꯅꯦꯕ ꯑꯗꯨꯝ
ꯑꯦꯁ ꯀꯥꯐꯤ ꯇꯥ ꯀꯥꯐꯤ ꯇꯥꯕꯅꯤꯗꯨꯝ ꯃꯗꯨꯒꯤ ꯏꯁꯇꯦꯃꯤꯅꯥꯒ ꯌꯥꯎꯕ ꯅꯠꯇꯦꯗ
ꯑꯥ ꯌꯥꯎꯕꯗꯤ ꯑꯩꯈꯣꯏꯗꯤ ꯄꯣꯊꯥꯔꯛꯄꯒꯤ ꯏꯁꯥꯒꯤ ꯏꯁꯥ ꯍꯨꯃꯥꯡ ꯈꯇꯪ ꯇꯥꯊꯣꯛꯅꯕ ꯅꯠꯇ꯭ꯔꯥ ꯂꯝꯖ‌ꯩꯜ ꯁꯨꯝ ꯆꯦꯟꯕꯁꯨ ꯑꯗꯨꯝ ꯅꯨꯡꯉꯥꯏ ꯑꯗꯣ ꯑꯩꯈꯣꯏ ꯅꯣꯡꯐꯥꯗꯣꯛ ꯁꯨꯝ ꯁꯥꯟꯅꯕꯁꯨ ꯅꯨꯡꯉꯥꯏꯗꯅ ꯅꯪꯅ ꯂꯝꯖ‌ꯦꯜꯕꯨꯗꯤ ꯑꯗꯨꯝ ꯆꯦꯜꯂ ꯂꯩꯕꯅꯤꯅ ꯑꯗꯨ ꯅꯪ ꯑꯁ ꯅꯪꯕꯨꯗꯤ ꯐꯤꯠꯄ ꯑꯣꯏꯔꯝꯃꯅꯤ ꯑꯩ ꯈꯪ
ꯑꯩꯁ ꯂꯝꯖꯦꯟꯒꯤꯗꯤ ꯉꯁꯥꯏꯒꯤ ꯁꯨꯠꯇ ꯌꯥꯡꯊꯛꯄꯤꯅꯤ ꯑꯗꯣ ꯏꯁ ꯇꯦꯃꯤꯅꯥꯗꯣ ꯑꯗꯩ ꯕꯣꯟ ꯂꯝꯖꯦꯟ ꯆ‌ꯦꯟꯕꯗꯨꯗꯤ ꯉꯁꯥꯏꯒꯤ ꯗꯨꯝ ꯆ‌ꯦꯟꯕ ꯉꯝꯃꯦꯕ ꯑꯗꯨ ꯕꯣꯟ ꯁꯥꯟꯅꯔꯛꯄꯁꯤꯅ ꯑꯃꯨꯛ ꯗꯥꯏꯔꯦꯛ ꯆꯦꯟꯈꯤꯗꯕꯅ ꯑꯃꯨꯛ ꯆꯦꯟ ꯑꯃꯨꯛ ꯂꯦꯞ ꯑꯃꯨꯛ ꯆꯦꯟ ꯑꯃꯨꯛ ꯂꯦꯞ ꯑꯥ ꯑꯥ ꯑꯗꯨꯗꯤ ꯋꯥꯏꯑꯦꯕ ꯑꯗꯨꯅꯤ ꯑꯗꯨꯗꯤ ꯋꯥꯏꯑꯦꯕ ꯀꯥꯏꯗꯩ
ꯍꯣꯏ
ꯎꯝ ꯀꯩꯅꯣꯗꯤ ꯑꯥ
ꯀꯔꯤ
ꯍꯥꯏꯔ‌ꯣ ꯍꯥꯏꯔꯣ
ꯑꯩꯖꯨ ꯀꯩꯅꯣꯗ‌ꯣ ꯑꯩꯅ ꯑꯥ ꯍꯥꯏꯗꯤ ꯄꯨꯡ ꯍꯧꯖꯤꯛꯀꯥꯟ ꯑꯉꯥꯡ ꯃꯈꯩꯗꯣ ꯃꯣꯏ ꯁ꯭ꯀꯨꯜꯗꯨ ꯅꯪ ꯑꯩꯈꯣꯏ ꯈꯤꯇꯪ ꯁꯨꯇꯤ ꯊꯥꯕ ꯃꯇꯝꯗꯣ ꯈꯔ ꯉꯟꯈꯠ ꯈꯜꯂꯦꯕ ꯑꯉꯥꯡ ꯃꯈꯩꯁꯦ ꯑꯩ ꯕꯣꯔꯗꯤꯡꯗ ꯑꯉꯥꯡ ꯇꯨꯏꯁꯟ ꯇꯥꯛ ꯆꯠꯂꯤꯅ
ꯑꯣ ꯑꯥ ꯍꯣꯏꯅꯦ
ꯑꯗꯨꯅ ꯃꯣꯏ
ꯀꯩ ꯁꯕ‌ꯦꯛ ꯑꯥ ꯀꯩꯅꯣꯗꯨꯔꯥ ꯏꯪꯂꯤꯁ ꯅ ꯇꯥꯛꯏꯗ‌ꯣ
ꯏꯪꯂꯤꯁꯀ ꯀꯩꯅꯣꯒ ꯄꯥꯏꯁꯤꯜꯂꯦ ꯑꯗꯨꯝ ꯏꯪꯂꯤꯁ ꯄꯥꯏꯔꯦ ꯀꯩꯅꯣꯒꯤꯅ ꯀ꯭ꯂꯥꯁ ꯅꯥꯏꯟ ꯇꯦꯟꯒꯤ ꯃꯈꯩ ꯑꯦꯂꯕꯦꯟ ꯑꯥ ꯅꯥꯏꯟ ꯇꯦꯟꯒꯤ ꯃꯈꯩꯅ ꯑꯥ ꯑꯗꯨꯒ ꯁꯨꯖ‌ꯦꯜ ꯁꯥꯏꯟꯁꯅ ꯉꯁꯥꯏꯒꯤ ꯀ꯭ꯂꯥꯁ ꯁꯤꯛꯁ ꯁꯚꯦꯟ ꯂꯩꯕ ꯃꯈꯩꯗꯣ ꯁꯤꯛꯁ ꯁꯚꯦꯟ ꯑꯦꯠ ꯐꯥꯎ ꯁꯤꯛꯁ ꯁꯚꯦꯟ ꯑꯦꯠ ꯐꯥꯎꯅ ꯑꯩ ꯁꯨꯁ‌ꯦꯜ ꯁꯥꯏꯟꯁ ꯇꯥꯛꯑꯦ ꯑꯗꯨꯒ
ꯑꯣ
ꯅꯥꯏꯟ ꯇꯦꯟꯅ ꯏꯪꯂꯤꯁ ꯇꯥꯛꯄ ꯑꯩꯅ ꯑꯗꯨꯅ ꯉꯁꯥꯏꯒꯤ ꯁꯥꯇ꯭ꯔ ꯁꯤ ꯃꯣꯏ ꯕꯣꯔꯗꯤꯡꯒꯤ ꯑꯣꯏꯅꯗꯤꯀꯣ ꯑꯗꯨꯝ ꯀ꯭ꯂꯥꯁ ꯁꯤꯛꯁ ꯁꯚꯦꯟ ꯑꯩꯠꯁꯤꯒꯤꯗꯤ ꯄꯨꯂꯞ ꯄꯨꯜꯂꯒ ꯄꯨꯂꯞ ꯄꯨꯜꯂꯒꯗꯤ ꯃꯣꯏ ꯍꯥꯏꯗꯤ ꯄꯨꯂꯞ ꯄꯨꯟꯜꯂꯒ ꯑꯥ ꯄꯨꯂꯞ ꯄꯨꯟꯜꯂ ꯑ ꯈꯝꯕꯩ ꯌꯥꯡꯩꯃꯨꯛꯇ ꯑꯣꯏꯔꯗꯧ ꯃꯥꯂꯦ ꯑꯗꯨ ꯍꯥꯏꯗꯤ ꯆꯍꯤ ꯀ꯭ꯂꯥꯁ ꯃꯥꯟꯅꯕꯃꯤꯅ ꯈꯥꯏꯗꯣꯛꯅꯔꯒ ꯀꯣ ꯑꯗꯨꯃꯥꯏꯅ ꯇꯥꯛꯔꯄꯅꯦꯕ ꯑꯗꯨ ꯄꯨꯂꯞ ꯄꯨꯜꯂꯒꯕꯨꯗꯤ ꯇꯣꯇꯦꯜꯗ ꯑꯉꯥꯡ ꯌꯥꯡꯩꯃꯨꯛꯇꯤ ꯁꯨ ꯅꯣꯡꯃꯥꯏꯅ ꯈꯪꯗ꯭ꯔꯥ
ꯑꯣꯏꯣꯏꯁ ꯌꯥꯃꯦ ꯑ
ꯎꯝ ꯑꯗꯨꯝ ꯌꯥꯝꯃꯦ ꯃꯣꯏꯕꯨꯔꯤꯗ
ꯑ ꯑꯣ ꯑꯣ ꯑꯁ ꯑꯗꯨ ꯅꯪ ꯄꯩꯁꯥꯗꯤ ꯌꯥꯝ ꯐꯪꯉꯝꯃ‌ꯣꯏ ꯅꯪꯗꯤ ꯄꯨꯔꯥ ꯆꯦꯔꯤꯇꯤꯒꯤ ꯃꯤꯅꯤꯅ
ꯑ ꯑꯁ ꯄꯩꯁꯥ ꯀꯩꯁꯨ ꯌꯥꯝ ꯍꯥꯏꯗꯤ ꯄꯩꯁꯥꯏꯁꯨ ꯌꯥꯝ ꯈꯟꯖꯤꯟꯗꯔ‌ꯦ ꯗꯨꯝ ꯍꯥꯏꯗꯤ ꯂꯩꯗꯅ ꯑꯩꯈꯣꯏꯅ ꯅꯍꯥꯟꯋꯥꯏ ꯁꯨꯝ ꯐꯪꯉꯛꯇꯕꯗꯣ ꯍꯥꯏꯇꯥꯔꯦꯅꯦ ꯑꯩꯈꯣꯏꯗ ꯑꯩꯈꯣꯏ ꯍꯥꯏꯗꯤ ꯑꯩꯈꯣꯏ ꯅꯍꯥꯟꯋꯥꯏ ꯁ꯭ꯀꯨꯜ ꯇꯝꯃꯤ ꯃꯇꯝꯗꯨꯗꯗꯤ ꯀꯩ ꯍꯥꯏꯅꯤ ꯑꯣ ꯁ꯭ꯀꯨꯜꯒꯤ ꯑꯣꯖꯥꯗ ꯇꯨꯏꯁꯟ ꯆꯠꯇ꯭ꯔꯒꯗꯤ ꯌꯥꯗꯕꯒꯤ ꯐꯤꯕꯝ ꯑꯃ ꯁꯨꯝ ꯂꯥꯛꯁꯤꯜꯂꯛꯈꯤꯕꯒꯤ ꯑꯃ ꯂꯩꯈꯤꯗ꯭ꯔꯣ ꯑꯣ ꯑꯗꯨꯒꯨꯝꯕꯗꯨꯗ ꯑꯩꯈꯣꯏ ꯀꯩꯁꯨ ꯌꯥꯝ ꯍꯥꯏꯗꯤ ꯄꯥꯝꯃꯛꯇꯦꯕꯀꯣ ꯍꯥꯏꯗꯤ ꯑꯦ ꯑꯉꯥꯡ ꯃꯈꯩꯗꯣ ꯍꯌꯦꯡ ꯀꯣꯟꯅ ꯃꯣꯏꯒꯤ ꯇꯨꯡꯗ ꯐ꯭ꯌꯨꯆꫪꯗ ꯀꯥꯟꯅꯔꯛꯅꯕ ꯑꫭꯏꯅ ꯁꯦꯝꯅꯤꯡꯉꯦ ꯍꯥꯏꯇꯥꯔꯦ ꯃꯥꯛꯀꯤ ꯈꯛ ꯅꯠꯇꯕꯤꯗꯅ
ꯆꯨꯝꯃꯦ ꯆꯨꯝꯃꯦꯁ ꯇꯧꯒꯗꯕꯅꯤ ꯇꯧꯒꯗꯕꯅꯤ ꯑꯗꯨꯅꯤ ꯑꯩꯩꯅꯁꯨ ꯈꯜꯂꯤꯕ ꯍꯥꯏꯕꯗꯤ ꯉꯍꯧ ꯑꯈꯣꯏꯅ ꯋꯥꯔꯛꯈꯤꯕꯗꯣ
ꯃꯥꯅꯦ ꯑꯗꯨꯅꯦ ꯑꯩꯈꯣꯏ ꯊꯤ ꯋꯥꯔꯛ ꯍꯥꯏꯗꯤ ꯋꯥꯔꯛꯏꯅꯤꯅ ꯁꯃꯥꯏꯅ
ꯃꯥꯅꯦ ꯃꯥꯅꯦ ꯕ꯭ꯔꯣ ꯀꯩꯁꯨ ꯄꯩꯁꯥ ꯀꯩꯁꯨ ꯂꯣꯡ ꯈꯪꯉꯤ ꯑꯉꯥꯡꯉꯩꯗꯒꯤ ꯑꯥ ꯑ ꯑꯉꯝ ꯉꯝ ꯂꯧꯕ ꯑꯗꯨꯝ ꯌꯥꯏ ꯌꯥꯏ ꯌꯥꯏ ꯃꯥꯅꯦ ꯃꯥꯅꯦ ꯐꯩ ꯏꯕ꯭ꯔꯣꯣꯟꯇꯗꯣ ꯐꯩ ꯑꯉꯥꯡꯒꯤ ꯉꯁꯥꯏꯒꯤ ꯇꯨꯡꯒꯤ ꯌꯨꯝꯕꯤꯔꯡꯒꯤꯗꯃꯛꯇ ꯈꯟꯕꯤꯕ ꯑꯗꯒꯤꯗꯤ ꯏꯁꯥꯒꯤ ꯉꯁ ꯂꯩꯗꯅ ꯑꯣꯏꯖꯕ ꯊꯤꯗꯅ ꯀꯠꯊꯣꯛꯄ ꯀꯣ ꯑꯗꯨꯝ ꯏꯁꯣꯔꯅ ꯎꯕꯤꯔꯤꯟꯗ ꯑꯗꯨ ꯄꯣꯠꯇꯣ
ꯃꯥꯅꯦ ꯅꯪꯁꯨ ꯎꯝ ꯑꯗꯨꯝ ꯍꯧꯖꯤꯛ ꯅꯪ ꯑꯦꯛꯖꯥꯝꯒꯤꯕꯨꯗꯤ ꯄ꯭ꯔꯤꯄꯦꯔꯦꯁꯟ ꯀꯩꯀꯩ ꯁꯨꯝ ꯇꯧꯔꯦꯕꯨꯗꯤ ꯍꯥꯏꯔꯒꯁꯨ ꯀꯣ ꯅꯪ ꯀꯩꯅꯣ ꯇꯧꯅꯤꯡꯉꯒꯗꯤ ꯅꯪ ꯑꯗꯨꯝ ꯅꯪ ꯃꯦꯠꯁ ꯑꯗꯨꯝ ꯈꯔ ꯍꯥꯏꯗꯤ ꯃꯦꯁ ꯈꯔ ꯅꯪ ꯈꯔ ꯂꯤꯡꯕ ꯍꯥꯏ ꯑꯗꯨ ꯑꯣꯏꯒ ꯑꯗꯨꯒ ꯅꯪ ꯑꯗꯨꯝ ꯁꯪꯕ ꯀꯩꯅꯣ ꯑꯣꯏꯇꯥꯥꯔꯒꯗꯤꯀꯣ ꯍꯥꯏꯗꯤ ꯃꯇꯝ ꯄꯨꯡ ꯑꯃ ꯑꯃ ꯑꯅꯤꯒꯨꯝꯕ ꯀꯥꯐꯩ ꯀꯥꯏꯊꯣꯛꯄ ꯌꯥꯗꯧ ꯇꯥꯔꯒꯗꯤ ꯑꯗꯨꯝ ꯍꯌꯦꯡ ꯁꯤꯗ ꯑꯉꯥꯡ ꯃꯈꯩ ꯑꯦꯛꯖꯥꯝ ꯃꯌꯥꯗꯀꯣ ꯃꯣꯏꯒꯤ ꯑꯦꯛꯖꯥꯝ ꯃꯌꯥꯒꯤ ꯑꯈꯣꯏꯒꯤ ꯔꯤꯚꯤꯖꯟ ꯑꯣꯏꯅꯀꯣ
ꯍꯣꯏ
ꯑꯩ ꯍꯥꯏꯔꯛꯀꯦ ꯅꯪ ꯁꯪꯗꯧꯅꯇ꯭ꯔꯣꯗꯣ
ꯌꯥꯏ ꯁꯪꯅꯤ ꯁꯪꯅꯤ ꯁꯪꯅꯤ ꯑꯉꯥꯡꯒꯤꯗꯃꯛꯇꯗꯤ ꯑꯁ ꯑꯗꯨꯝ ꯑꯣꯜꯋꯦꯁ ꯐ꯭ꯔꯤꯅꯤ ꯐꯅ ꯆꯤꯟꯕ ꯂꯩꯔꯁꯨꯀꯣ ꯑꯗꯨꯝ ꯀꯥꯏꯊꯣꯛ ꯑ ꯂꯥꯛꯀꯦ ꯃꯇꯝꯁꯦ
ꯑꯣꯀꯦ ꯑꯣꯀꯦ ꯆꯞ ꯆꯥꯔꯦ ꯑꯗꯨꯗꯤ ꯍꯥꯏꯗꯤ ꯃꯣꯏ ꯍꯧꯖꯤꯛꯀꯤꯕꯨꯗꯤ ꯃꯣꯏ ꯑꯇꯣꯞꯄ ꯑꯣꯖꯥꯅ ꯈꯔ ꯇꯥꯛꯑꯦꯕꯀꯣ
ꯑꯥ
ꯕꫭꫪꯗꯤꯡꯒꯤ ꯑꯗꯣ ꯃꯣꯏꯅꯁꯨ ꯍꯥꯏꯕ ꯑꯦ ꯍꯌꯦꯡ ꯔꯤꯚꯤꯖꯟꯒꯤꯁꯤꯗꯗꯤ ꯑꯇꯣꯞꯄ ꯑꯣꯖꯥꯅ ꯍꯥꯏꯗꯤ ꯁꯨꯝ ꯂꯩꯗꯅ ꯍꯌꯦꯡ ꯔꯤꯚꯤꯖꯟ ꯃꯌꯥꯝꯗ ꯀꯔꯤ ꯀꯔꯤ ꯍꯥꯏꯗꯤ ꯑꯩꯈꯣꯏꯅ ꯀꯃꯥꯏꯅ ꯔꯤꯚꯤꯖꯟ ꯇꯧꯕ ꯌꯥꯏ ꯍꯥꯏꯕꯗꯨ ꯈꯪꯅꯕ ꯑꯉꯥꯡ ꯃꯈꯈꯩꯁꯤꯗꯀꯣ ꯑꯗꯨꯒꯨꯝꯕꯒꯤ ꯈꯤꯇꯪ ꯑꯥꯏꯗꯤꯌꯥ ꯄꯤꯍꯟꯅꯤꯡꯕ ꯑꯣꯖꯥ ꯑꯃ ꯑꯩꯅ ꯑꯁ ꯑꯗꯨꯏ ꯑꯩ ꯏꯇꯥꯎꯗꯣ ꯍꯥꯏꯕꯅ ꯊꯥꯗꯧ ꯃꯥꯜꯂꯦꯗ ꯑꯩꯅꯀꯣ ꯅꯉꯣꯟꯗ ꯑꯗꯨ ꯑꯗꯨꯃꯥꯏꯅ ꯇꯧꯁꯦ ꯃꯣꯏ ꯍꯌꯦꯡ ꯑꯦꯛꯖꯥꯝ ꯑ ꯐꯥꯏꯅꯦꯜꯒꯤ ꯑꯦꯛꯖꯥꯝ ꯊꯥꯝꯗꯥꯏꯒꯤ ꯔꯤꯚꯤꯖꯟ ꯑꯣꯏꯅꯀꯣ ꯇꯧꯁꯤꯟꯁꯦꯕ
ꯇꯧꯁꯤ ꯇꯧꯁꯤ ꯑꯩ ꯂꯥꯛꯀꯦ ꯑꯩ ꯂꯥꯛꯀꯦ ꯑꯩꯈꯣꯏ ꯏꯁ꯭ꯀꯨꯜꯒꯤꯁꯨ ꯃꯥꯏ ꯑꯣꯏꯕ ꯀꯣꯆꯤꯡ ꯁꯦꯟꯇꫪꯒꯤꯁꯨ ꯃꯥꯏ ꯑꯣꯏꯕ ꯑꯉꯥꯡꯒꯤꯁꯨ ꯍꯥꯏꯗꯤ ꯉꯁꯥꯏꯒꯤ ꯃꯥꯒꯤꯁꯨ ꯃꯥꯒꯤ ꯐ꯭ꯌꯨꯆꫪ ꯁꯦꯝꯕꯤꯕ
ꯃꯥꯅꯦ ꯍꯥꯏꯗꯤ ꯑꯩꯈꯣꯏ ꯑꯩꯈꯣꯏꯁꯨ ꯍꯣꯏ ꯅꯍꯥꯟꯋꯥꯏꯗꯥꯛꯄꯤ ꯇꯝꯕꯤꯕ ꯄꯨꯖꯥ ꯃꯈꯩꯗꯨ ꯄꯦꯟꯗꯕꯕꯨꯗꯤ ꯍꯥꯏ ꯌꯥꯗꯦ ꯑꯗꯨ ꯑꯣꯏ ꯇꯔꯒꯁꯨ ꯑꯩꯈꯣꯏꯅ ꯉꯁꯥꯏꯒꯤ ꯑꯦꯂꯕꯦꯟ ꯇꯨꯌꯦꯜꯕ ꯂꯣꯏꯦꯔꯛ ꯃꯇꯝꯗ ꯑꯁ ꯑꯩꯈꯣꯏꯁꯨ ꯁꯤꯒꯤ ꯆꯥꯡ ꯌꯦꯡꯉꯩ ꯇꯥꯛꯄꯗ ꯑꯩꯈꯣꯏꯗꯤ ꯑꯁ ꯑꯩꯈꯣꯏꯅ ꯈꯪꯕ ꯌꯥꯕ ꯆꯥꯡꯗꯨꯐꯥꯎ ꯇꯛꯄꯤꯔꯛꯇꯦꯀꯣꯒꯥꯏꯗ ꯑꯃꯨꯛ ꯄꯦꯟꯗꯕ ꯌꯥꯎꯋꯤꯗꯅ ꯑꯗꯨ ꯐꯥꯎꯍꯟꯈꯤꯗꯕ ꯍꯥꯏꯇꯥꯔꯦ ꯑꯉꯥꯡ ꯃꯈꯩꯁꯤꯗ ꯍꯥꯏꯗꯤ
ꯃꯥꯅꯦ ꯃꯥꯅꯦ
ꯑꯣꯖꯥꯗꯨꯅ ꯑꯩꯈꯣꯏꯁꯦ ꯐꯖ ꯇꯥꯛꯄꯤꯔꯛꯏꯀꯣ ꯍꯥꯏꯕꯒꯤ ꯁꯨꯝ
ꯑꯥ ꯃꯥꯅꯦ ꯃꯥꯅꯦ ꯑꯗꯨ ꯑꯗꯨ ꯑꯗꯨ ꯑꯣ ꯃꯥꯅꯤ ꯑꯗꯨꯅꯅꯤ ꯑꯗꯨꯃꯥꯏꯅ ꯁꯦꯝꯕꯤꯈꯤꯕ ꯑꯗꯨꯝꯕ ꯋꯥꯈꯜꯂꯣꯟ ꯆꯦꯟꯕ ꯑꯣꯖꯥ ꯀꯣ ꯑꯗꯨ ꯑꯗꯨ ꯊꯦꯡꯅꯕ ꯍꯥꯏꯕꯁꯤ ꯃꯣꯏꯗꯒꯤꯗꯤ ꯃꯣꯏꯒꯤꯗꯤ ꯂꯥꯏꯕꯛ ꯐꯕꯅꯦꯕ ꯅꯠꯇ꯭ꯔꯅꯦ ꯑꯩꯈꯣꯏꯒꯤꯗꯤ ꯐꯪꯉꯛꯇ꯭ꯔꯕꯅꯦꯕ ꯑꯗꫭ ꯃꯣꯏꯒꯤꯗꯗꯤ ꯐꯪꯍꯟꯖꯕꯅꯦꯕ ꯍꯥꯏꯁꯦ ꯑꯗꯨꯒꯤ ꯑꯥꯏꯗꯤꯌꯥꯗꯣ ꯑꯗꯨꯛꯀꯤ ꯃꯇꯤꯛ ꯐꯖꯕ ꯑꯥꯏꯗꯤꯌꯥꯅꯦꯕ ꯑꯗꯨꯛꯀꯤ ꯃꯇꯤꯛ ꯐꯖꯕ ꯋꯥꯈꯜꯂꯣꯟꯅꯦꯕ ꯎꯝ ꯌꯥꯏ ꯌꯥꯏ ꯇꯧꯔꯁꯦ ꯇꯧꯔꯁꯦ ꯇꯧꯔꯁꯤ
ꯑꯈꫭꯏꯁꯨ ꯅꯍꯥꯋꯥꯏ ꯑꯈꯣꯏꯅ ꯇꯦꯟ ꯂ ꯇꯦꯟ ꯂꯣꯏꯔꯒ ꯑꯗꯒꯤ ꯏꯂꯕꯦꯟ ꯇꯨꯌꯦꯜꯕ ꯂꯣꯏꯔꯒ ꯃꯄꯥꯟ ꯁꯠ ꯊꯣꯛꯂꯛ ꯃꯇꯝꯗ
ꯎꯝ
ꯀꯩꯅꯣ ꯇꯧꯋꯤꯗꯅꯦ
ꯑ ꯉꯥꯎꯕꯅꯤ ꯉꯥꯎꯕꯅꯤ